ꯑ ꯑꯧ ꯇꯥꯔꯦ-ꯇꯥꯔꯦ꯫
ꯑꯦ ꯇꯥꯛꯁꯄꯣ
ꯁꯤ ꯑꯃꯅ ꯂꯣꯏꯔꯦ꯫ ꯑꯗꯣ ꯐꯔꯦꯁꯦ ꯑꯗꯨꯗ ꯇꯣꯛꯑꯁꯦ ꯑꯗꯣ ꯑꯁꯤꯈꯩ ꯆꯨ ꯂꯨꯝꯒꯁꯦ ꯐꯖꯅ ꯒ꯭ꯌꯥꯟ ꯇꯥꯍꯟꯅꯤꯉꯥꯏꯁꯨ ꯃꯊꯧ ꯇꯥꯔꯦ ꯑꯗꯨꯒ ꯍꯧꯖꯤꯛꯀꯤ ꯑꯃꯗꯨꯁꯨ ꯅꯨꯄꯤꯗꯨꯁꯨ ꯍꯥꯏꯇꯥꯔꯦ ꯅꯨꯄꯤꯗꯨꯁꯨ ꯑꯃꯗꯨꯒ ꯐꯖꯅ ꯎꯝ
ꯑꯗꯨꯒ ꯆ ꯉꯥꯏꯈꫭꯅꯦ ꯃꯕꯥꯅꯤ ꯋꯥꯔꯤ ꯁꯥꯟꯅꯕꯗꯨꯗꯤ ꯑꯔꯥꯏꯕꯅꯦꯕꯀꯣ ꯊꯦꯡꯅꯔꯒ ꯋꯥꯔꯤ ꯁꯥꯟꯅꯕꯗꯨꯗꯤ ꯃꯕꯥꯅꯤ ꯊꯣꯛꯄ ꯍꯥꯏꯅꯔꯒ, ꯃꯣꯏ ꯊꯣꯛꯄ ꯇꯧꯈꯤꯕ ꯌꯥꯏꯕ ꯑꯗꯨꯒꯤꯗꯤ꯫ ꯃꯔꯨ ꯑꯣꯏ ꯅꯨꯄꯥ ꯑꯃ ꯅꯨꯄꯥ ꯑꯃ ꯀꯔꯟ ꯇꯥ ꯂꯩꯕꯗꯣ ꯑꯗꯨꯅꯦ ꯕꯤꯔꯥ ꯀꯥꯏꯁꯦ ꯀꯥꯏꯆꯨꯂꯨꯡꯁꯨ ꯈꯪꯉꯛꯑꯗꯤꯀꫭ ꯑꯃꯨꯛ ꯅꯨꯡꯉꯥꯏꯔꯣꯏꯕ꯫ ꯑꯗꯣ ꯀꯥꯏꯆꯨꯂꯨꯡ ꯃꯥꯅꯁꯨ ꯍꯥꯏꯌꯦꯕ ꯑꯁ꯫ ꯚꯥꯏ ꯅꯨꯞ ꯄꯤꯁꯦ ꯑꯩꯗꯤ ꯍꯥꯏꯗꯤ ꯃꯥꯅ ꯁꯨꯝ ꯀꯣꯏꯔꯨ ꯀꯣꯏꯔꯨꯕꯁꯦ ꯁꯨꯝ ꯍꯥꯏꯗꯤ ꯁꯨꯝ ꯂꯥꯞꯊꯣꯛꯅꯒꯤꯕ ꯂꯥꯞꯊꯣꯛꯅꯈꯤꯕ꯫ ꯅꯤ ꯅꯀꯣ ꯃꯥꯁꯦ ꯕꯤꯠ ꯑꯃ ꯏꯔꯩ ꯂꯩ ꯇꯥꯕꯩ ꯃꯑꯣꯡꯗꯁꯨ ꯃꯥꯁꯦ ꯌꯨꯝꯁꯨ ꯄꯟꯅꯤꯡ ꯄꯥꯅꯤꯡꯗ꯭ꯔꯦꯗꯅ ꯃꯥꯁꯦ ꯑꯗꯨꯃꯥꯏꯅ ꯑꯃꯨꯛ ꯃꯨꯛ ꯍꯥꯏꯌꯦꯕ꯫ ꯍꯥꯏꯗꯤ ꯊꯦꯡꯅ ꯊꯦꯡꯅꯕꯁ ꯁꯨꯝ-ꯁꯨꯝ ꯂꯥꯞꯊꯣꯛꯅꯕꯤꯗ ꯄꯩꯔꯤꯡꯅ ꯍꯥꯏꯔꯣ ꯌꯦꯡꯉꯣ ꯑꯃꯨꯛ ꯃꯥꯒꯤ ꯂꯥꯏꯕꯛꯇꯣ꯫
ꯎ
ꯃꯥ ꯈꯛꯇ ꯅꯠꯇꯦ ꯅꯨꯄꯥ ꯑꯗꯨ ꯈꯛꯇ ꯅꯠꯇꯦ ꯁꯤꯡꯁꯤꯡꯁꯨ ꯃꯉꯥꯏꯔꯦ꯫ ꯑꯗꯨ ꯃꯁꯦꯟꯗꯣ ꯈꯪꯅꯔꯦ ꯑꯗꯨ ꯑꯗꯨꯏ ꯑꯃꯨꯛ ꯇꯣꯛꯅꯔꯦ ꯑꯗꯨꯗꯒꯤ ꯎꯝ ꯀꯩꯅꯣ ꯀꯔꯤ-ꯀꯔꯤ-ꯀꯔꯤ ꯅꯣꯏ ꯀꯩꯅꯣ ꯎꯝ
ꯑꯁ ꯀꯩꯅꯣ ꯒꯛꯃꯥ ꯀꯩꯅꯣ ꯀꯥꯎꯔꯦꯅꯦ ꯁꯣꯝꯄꯨꯡ ꯁꯣꯕꯨꯡꯗꯩꯁꯨ ꯑꯃꯨꯛ ꯈꯪꯅꯔꯦ꯫ ꯁꯣꯨꯝꯕꯨꯡꯗꯩꯁꯨ ꯑꯃꯨꯛ ꯈꯪꯅꯔꯦ ꯍꯥꯏ ꯃꯥꯅ ꯅꯨꯄꯥꯗꯒꯤ ꯃꯥꯅ ꯑꯃꯨꯛ ꯍꯜꯂꯦ ꯍꯥꯏ ꯑꯗꯨꯁꯨ ꯒ꯭ꯌꯥꯟ ꯃꯌꯥꯦꯟ ꯇꯥꯗꯅ ꯑꯗꯨꯃꯥꯏꯅ ꯇꯧꯕꯅꯤꯅ ꯅꯨꯄꯤꯗꯨꯁꯨ, ꯅꯨꯄꯥꯗꯨꯁꯨ, ꯀꯣꯏꯅꯕꯒꯤ ꯃꯔꯝ ꯁꯦ ꯑꯃꯨꯛ ꯕꯤꯠ ꯁꯤꯔꯛꯄꯩ ꯇꯥꯏꯞꯇ ꯇꯧꯋꯦꯕ ꯃꯕꯕꯥꯅꯤꯁꯦ꯫
ꯍꫭ-ꯍꯣ-ꯍꯣ
ꯍꯥꯏꯗꯤ ꯃꯃꯥꯡꯒꯤ ꯋꯥꯔꯤꯗꯣ ꯈꯔ-ꯈꯔ ꯁꯨꯃꯥꯏꯅ ꯑꯗꯨꯝ ꯂꯩꯅꯕꯅꯤꯅ ꯑꯗꯨꯅ ꯀꯟꯗꯤꯁꯟꯁꯦ ꯇꯁꯦꯡꯅ ꯍꯥꯏ ꯇꯥꯔꯗꯤ ꯑꯅꯤꯁꯤ ꯏꯃꯥꯟ ꯃꯥꯟꯅꯔꯤꯑꯕ꯫
ꯍꫭꯏ-ꯍꯣꯏ꯫
ꯑꯗꯨꯅ ꯑꯗꯨꯅ ꯑꯗꯨ ꯑꯗꯨꯅ ꯑꯗꯨꯒꯤ ꯄꯣꯠꯇꯣ ꯃꯕꯥꯅꯤ ꯎꯅꯕꯗꯅꯤ ꯈꯪꯗꯦ ꯁꯦꯡ ꯁꯦꯡꯅ ꯍꯥꯏꯗꯣꯛꯅ ꯇꯥꯗꯤ ꯀꯣꯟꯅ ꯋꯥꯔꯧꯅꯕꯗꯣ ꯂꯩꯔꯣꯏꯕ꯫ ꯑꯃꯗꯨꯁꯨ ꯑꯩꯗꯣ ꯉꯁꯤ ꯂꯥꯏ ꯈꯨꯔꯨꯝꯒꯗꯕ ꯂꯩꯕꯅꯦꯕꯀꯣ ꯅꯍꯥꯟ ꯀꯊꯤ ꯌꯦꯡꯕꯗꯣ ꯑꯗꯥꯏ ꯂꯥꯏ ꯈꯨꯔꯨꯝꯒꯗꯕ ꯂꯩꯕꯗꯣ ꯉꯁꯤ ꯈꯨꯔꯨꯝ ꯊꯣꯛꯄꯅꯦꯕ ꯂꯥꯏꯅꯤꯡꯊꯧꯗꯣ ꯑꯗꯨꯒꯤ ꯑꯩꯗꯣ ꯉꯁꯥꯏ ꯌꯨꯝ ꯑꯩꯁꯨ ꯗꯨꯀꯥꯟ ꯆꯠꯂꯒ ꯑꯩꯁꯨ ꯀꯥꯎꯕ ꯏꯃꯥꯗ ꯉꯁꯤ ꯂꯥꯏ ꯈꯨꯔꯨꯝꯗꯣꯏꯔꯥ ꯑꯩꯁꯨ ꯍꯪꯍꯧꯗ꯭ꯔꯦꯕ ꯑꯩ ꯌꯨꯝ ꯂꯩꯔꯤꯀꯥꯟꯗ ꯗꯨꯀꯥꯟ ꯌꯧꯔꯀꯥꯟꯗ ꯆꯤꯡꯉꯛꯄ ꯑꯗꯨꯣ ꯑꯩꯁꯨ ꯐꯣꯟ ꯇꯧꯔꯒ ꯍꯪꯕꯗ ꯃꯥꯗꯤ ꯉꯁꯤ ꯀꯥꯏꯗꯅ ꯆꯥꯎꯊꯣꯛꯅꯕ ꯂꯩ ꯂꯥꯏꯗꯣ ꯈꯨꯔꯨꯝꯕꯒꯤ ꯀꯔꯤ ꯀꯔꯥꯗꯣ ꯄꯨꯜꯂꯞ ꯔꯦꯗꯤ ꯇꯧꯔꯝꯃꯒꯦ ꯅꯪ ꯂꯥꯛꯑꯒ ꯑꯗꯨꯝ ꯈꯨꯔꯨꯝꯕ꯭ꯔꯣꯅ ꯍꯥꯏꯕ ꯑꯗꯨ ꯑꯩꯁꯨ ꯂꯣꯏꯁꯤꯟꯕ ꯈꯣꯠꯄ ꯇꯧ ꯂꯣꯏꯔꯒ ꯑꯩꯁꯨ ꯐꯃꯨꯡꯗ ꯍꯤꯞ ꯂꯩꯕꯗꯨꯗ ꯑꯩꯁꯨ ꯑꯃꯨꯛ ꯀꯥꯎꯔꯨꯕ ꯕꯥꯥꯞꯇꯣ ꯑꯗꯩ ꯏꯃꯥꯅ ꯑꯃꯨꯛ ꯐꯣꯟ ꯇꯧꯔꯛꯑꯒ ꯅꯪ ꯂꯥꯏꯗꯣ ꯈꯨꯔꯨꯝꯊꯣꯛꯑꯣꯅ ꯍꯥꯏꯔꯒ ꯑꯩꯁꯨ ꯑꯃꯨꯛ ꯆꯪꯉꯒ ꯑꯗꯨꯃꯥꯏꯅ ꯇꯧꯔꯒ ꯈꯨꯔꯨꯝꯕꯅꯦꯕ ꯑꯗꯨꯗꯁꯨ ꯑꯃꯗꯨꯒ ꯄꯥꯎ ꯐꯥꯎꯅꯑꯕ ꯀꯣꯜꯗ ꯑꯗꯨꯗꯣ ꯑꯩꯅ ꯑꯦ ꯉꯒꯤ ꯐ꯭ꯔꯥꯏꯗꯦꯅꯦ ꯑꯩ ꯅꯍꯥꯟ ꯂꯥꯏ ꯈꯨꯔꯨꯝꯒꯅꯤ ꯍꯥꯏꯕꯗꯣ ꯉꯁꯤꯗꯣ ꯈꯨꯔꯨꯝꯃꯨ ꯄꯤꯒꯦ ꯈꯣꯠꯈꯤꯒꯦꯅ ꯑꯗꯨꯃꯥꯏꯅ ꯇꯧꯔꯒ ꯃꯥꯗꯣ ꯑꯗꯨꯗꯤ ꯈꯨꯔꯨꯝꯃꯣ ꯑꯗꯨꯗꯤ ꯆꯥꯛ ꯆꯈꯤꯌꯦꯦꯅ ꯑꯗꯨꯃꯥꯏꯅ ꯇꯧꯔꯒ ꯇꯧꯕꯅꯦꯕ
ꯑꯗꯨꯗ ꯃꯥꯗ ꯍꯣꯁꯄꯤꯇꯣ
ꯆꯠꯠꯇꯣ ꯃꯥꯂ
ꯗ ꯈꯕ ꯑꯣ ꯃꯥꯂ ꯇꯨꯝ ꯆꯠ꯭ꯔꯦ
ꯆꯠꯇ꯭ꯔꯕ ꯃꯥꯜꯂꯦ ꯉꯁꯤꯗꯤ
ꯎ ꯉꯁꯤꯗꯣ ꯏꯃꯥ ꯃꯊꯟꯇꯅꯤ ꯍꯥꯏꯕ ꯅꯦꯕ ꯇꯨꯝꯒꯗꯧꯕꯗꯣ ꯑꯗꯨꯒꯤ ꯅꯣꯏ ꯃꯥꯕꯨꯁꯨ ꯇꯨꯝꯁꯦ ꯍꯥꯏꯔꯒ ꯅꯪꯒꯤ ꯂꯥꯏ ꯈꯨꯝꯅꯕ ꯂꯩ ꯑꯗꯨ ꯇꯔꯅꯗꯤ ꯍꯥꯏꯔꯛꯑꯦꯗꯤ ꯍꯥꯏꯕ ꯑꯗꯨꯒ ꯆꯞ ꯆꯥꯕꯗꯤ ꯈꯪꯗꯕ ꯑꯗꯨ ꯅꯣꯏꯒꯤ ꯂꯥꯏ ꯈꯨꯔꯨꯝꯕꯗꯨ ꯂꯣꯏꯔꯝꯃꯒ ꯅꯣꯏ ꯃꯥꯗꯣ ꯑꯃꯨꯛ ꯇꯨꯝꯕ ꯆꯠꯄ꯭ꯔꯥ ꯁꯤꯅꯦꯗ
ꯁꯠꯇ
ꯎ ꯑꯗꯨꯗꯤ ꯏꯃꯥ ꯃꯊꯟꯇ ꯇꯨꯝꯕ ꯆꯠꯂꯝꯃꯅꯤꯅꯦ ꯁꯤꯗꯤ
ꯎꯝ
ꯑꯃꯗ ꯉꯥꯔꯨꯁꯤꯁꯨ ꯄꯨꯔ ꯕꯦꯔꯛꯑꯅꯤ ꯗꯣꯛꯇꯔꯅ ꯍꯥꯏꯔꯤꯕꯅꯤ ꯂꯤꯚꯔ ꯁꯦꯔꯣꯁꯤꯁ ꯇꯥꯒꯗꯧꯕꯒꯤ ꯏꯁꯇꯦꯖ ꯊ꯭ꯔꯤꯅꯦꯌꯦ ꯍꯧꯖꯤꯛ ꯂꯩꯔꯤꯁꯦ ꯏꯁꯇꯦꯖ ꯊ꯭ꯔꯤꯗꯒꯤ ꯍꯦꯟꯈ꯭ꯔꯗꯤ ꯁꯤꯔꯣꯁꯤꯁ ꯇꯥꯔꯅꯤ ꯍꯥꯏ ꯎꯝ ꯑꯗꯨꯒ ꯐꯖꯅ ꯁꯦꯟꯅꯧ ꯅꯠꯇ꯭ꯔꯗꯤ ꯔꯤꯍꯦꯞꯇ ꯊꯝꯁꯦ ꯍꯥꯏꯅ ꯍꯥꯏꯕ ꯔꯤꯍꯦꯞꯁ ꯊꯝꯃꯣ ꯅꯠꯇ꯭ꯔꯒꯅ ꯅꯣꯏ ꯐꯖꯅ ꯁꯦꯟꯅꯧꯑꯣ ꯁꯤꯅꯤ ꯅꯣꯏ ꯁꯦꯟꯅꯕ ꯉꯝꯗ꯭ꯔꯗꯤ ꯔꯤꯍꯦꯞꯇ ꯊꯝꯃꯣ ꯅꯠꯇ꯭ꯔꯒ ꯁꯦꯟꯅꯒꯦꯔꯥ ꯁꯤꯅꯤ ꯑꯗꯨ ꯅꯠꯇ꯭ꯔꯒꯗꯤ ꯊꯥ ꯇꯔꯨꯛꯁꯦ ꯐꯖꯅ ꯁꯦꯟꯅꯗꯕ ꯇꯥꯔꯒꯗꯤ ꯍꯧꯖꯤꯛꯀꯤ ꯂꯤꯚꯔ ꯁꯦꯔꯣꯁꯤꯁꯁꯦ ꯇꯥꯔꯛꯄ ꯌꯥꯏꯁꯤꯅꯤ ꯑꯁꯤ ꯇꯥꯔꯑꯗꯤ ꯀꯟꯕ ꯉꯝꯝꯕ ꯃꯣꯏꯑꯅ ꯍꯥꯏꯕ ꯈꯪꯗ ꯀꯃꯥꯏꯅ ꯇꯧꯋꯁꯤꯒꯤ ꯀꯗ ꯍꯥꯏꯖ
ꯑꯗꯨꯣ ꯃꯆꯥꯅꯨꯄꯥꯗꯨꯅ ꯁꯣꯏꯕꯅꯦ ꯃꯃꯥꯗꯨ ꯍꯥꯟꯅ ꯉꯥꯎꯕ ꯈꯣꯠꯄ ꯇꯧꯔꯁꯨ ꯅꯨꯄꯤ ꯊꯤꯔꯦ ꯐꯖꯅ ꯂꯩꯃꯤꯟꯅꯔꯒꯗꯤ ꯃꯃꯧꯒ ꯀꯩꯒ ꯐꯖꯅ ꯂꯩꯃꯤꯟꯅꯔꯗꯤ ꯃꯥꯅ ꯃꯃꯥꯗꯨꯅ ꯉꯥꯎꯅꯤꯡꯕ ꯊꯛꯅꯤꯡꯕ ꯀꯔꯤ ꯀꯥ ꯂꯩꯔꯁꯨ ꯏꯀꯥꯏꯗꯅ ꯑꯗꯨꯝ ꯍꯟꯈꯤꯅꯤ ꯃꯆꯥꯅ ꯐꯖꯅ ꯁꯟꯕꯤꯗ꯭ꯔꯦ ꯃꯃꯥꯁꯨ ꯋꯥꯈꯜ ꯅꯨꯡꯉꯥꯏꯇꯕꯒꯤ ꯖꯨꯗ ꯇꯥꯏꯅ ꯂꯩꯔꯕꯅꯤꯗꯅ
ꯑꯗꯨ ꯑꯗꯨꯒ ꯄꯩꯁꯥꯗꯨꯖꯂꯦ ꯐꯖꯁꯦ ꯁꯤꯖꯤꯟꯅꯔꯣꯏ ꯂꯥꯛꯁꯦ ꯃꯃꯥꯕꯒꯗ ꯇꯩꯁꯠ ꯇꯩꯅ
ꯉꯥꯡ ꯉꯔꯥꯡ ꯂꯥꯛꯄꯝꯇꯅ ꯅꯍꯥꯟꯗꯨꯗꯤ ꯃꯥꯏ ꯅꯨꯄꯤꯁꯦ ꯑꯩꯉꯣꯟꯗ ꯀꯣꯜ ꯇꯧꯔꯛꯑꯀꯥꯟꯗ ꯀꯔꯤ ꯍꯥꯏ ꯎꯝ ꯄꯩꯁꯥꯗꯣ ꯑ ꯒꯦꯔꯜꯂꯨ ꯀꯤꯅꯦ ꯍꯥꯏꯕ ꯒꯤ ꯑꯩꯅ ꯄꯨꯕꯤꯕꯒꯤ ꯋꯥꯅꯤ ꯅꯠꯇ꯭ꯔꯗꯤ ꯄꯨꯕꯤꯔꯣꯏ ꯍꯥꯏꯅ ꯍꯥꯏꯔꯦꯀꯣ ꯃꯥꯏ ꯅꯨꯄꯤꯅꯗꯤ ꯑꯗꯣ ꯉꯔꯥꯡ ꯃꯥꯒꯤ ꯅꯨꯄꯥꯗꯨꯅꯗꯤ ꯀꯔꯤ ꯍꯥꯏ ꯈꯪꯕ꯭ꯔꯥ ꯄꯩꯁꯥ ꯄꯨꯕꯗꯣ ꯃꯥꯒꯤ ꯕꯤꯖꯤꯅꯦꯁ ꯇꯧꯔꯤꯕ ꯑꯁꯤ ꯏꯟꯁꯥꯡ ꯅꯥꯄꯤ ꯌꯣꯜꯂꯤꯕꯗꯣ ꯆꯥꯎꯈꯠꯅꯕ ꯍꯥꯏꯕ ꯍꯥꯏꯅ ꯄꯩꯁꯥꯗꯨꯣ ꯄꯨꯍꯟꯕꯅꯦ ꯊꯥꯗ ꯂꯨꯄꯥ ꯂꯤꯁꯤꯡ ꯑꯅꯤ ꯈꯛꯇꯪ ꯍꯨꯟꯕꯗꯤ ꯉꯝꯅꯤꯅ ꯍꯥꯏꯅ ꯑꯩꯈꯣꯏꯁꯦ ꯇꯧꯔꯒ ꯄꯨꯍꯟꯕꯅꯦ ꯄꯨꯍꯟꯈ꯭ꯔꯕ ꯃꯇꯨꯡꯗ ꯑꯉꯥꯡꯁꯦ ꯅꯥꯗꯨꯅ ꯑꯩꯁꯨ ꯄꯩꯁꯥꯁꯤ ꯍꯟ ꯍꯟ ꯂꯧꯔꯦ ꯍꯥꯏꯅ ꯍꯥꯏꯌꯦꯕ ꯄꯧꯅꯦꯝꯅ ꯍꯥꯏꯔꯤꯁꯦ ꯆꯦ ꯑꯩꯉꯣꯟꯗ ꯃꯥ ꯄꯩꯁꯥ ꯍꯟꯖꯟꯦ ꯁꯤꯗ ꯂꯧꯔꯦꯁꯦ ꯂꯣꯏ ꯂꯧꯔꯝꯃꯅꯤꯕ ꯍꯅꯁꯨ ꯀꯇꯔ ꯍꯩꯕ ꯃꯤꯅꯦꯗꯅ ꯏꯃꯥꯥꯁ ꯌꯥꯝ ꯄꯪꯃꯟꯗꯅ ꯈꯪꯗ꯭ꯔꯦ ꯍꯥꯏꯈꯤꯦ ꯑꯩꯉꯣꯟꯗ ꯑꯗꯨꯗꯤ ꯌꯦꯡꯉꯣꯗꯣ ꯑꯗꯨꯗꯤ ꯑ ꯃꯥꯥꯏ ꯑꯗꯨꯅꯦ ꯃꯥꯏ ꯑꯃ ꯃꯧ ꯑꯗꯨꯁꯨ ꯂꯩꯗ꯭ꯔꯥ ꯃꯔꯧ ꯑꯃ ꯂꯩꯗ꯭ꯔꯥ ꯃꯧꯗꯨꯅ ꯀꯔꯤ ꯍꯥꯏꯕ꯭ꯔꯥ ꯐꯣꯟ ꯇꯧꯔꯛꯑꯒ ꯏꯃꯥꯁꯦ ꯑꯩꯉꯣꯟꯗ ꯅꯨꯡꯁꯤ ꯁꯤꯟꯅꯕ ꯅꯠꯇ꯭ꯔꯥ ꯅꯨꯡꯁꯤ ꯁꯤꯟꯅꯕ ꯆꯥꯔꯒ ꯄꯩꯁꯥ ꯄꯨꯍꯜꯂꯦ ꯀꯥꯏꯅ ꯇꯧꯔꯒ ꯃꯥꯥꯏꯒꯤ ꯅꯨꯄꯤꯗꯨꯅ ꯄꯪꯈꯥꯏꯗ ꯍꯥꯏꯔꯛꯑꯦꯀꯣ ꯑꯗꯨꯒ ꯇꯧꯔꯤꯁꯤ ꯌꯦꯡꯉꯣꯅ ꯍꯧꯖꯤꯛ ꯃꯥꯏ ꯅꯨꯄꯥꯗꯨꯅ ꯍꯥꯏꯔꯤꯁꯤ ꯌꯦꯡꯉꯣꯗꯣ ꯑꯗꯨꯗꯤ ꯃꯥꯏ ꯅꯨꯄꯥꯁꯦ ꯄꯩꯁꯥ ꯌꯥꯝ ꯆꯣꯞꯄ ꯃꯤꯅꯦꯕ ꯅꯝꯕꯔ ꯋꯥꯟꯅꯦꯕ ꯑꯌꯥꯝꯕꯅꯦ ꯍꯥꯏꯕꯒꯤ ꯋꯥ ꯅꯠꯇ꯭ꯔꯦ ꯅꯝꯕꯔ ꯋꯥꯟꯅꯦ ꯆꯣꯞꯄꯗ ꯅꯝꯕꯔ ꯋꯥꯟꯅꯦ ꯑꯗꯨꯗꯗꯤ ꯍꯧꯖꯤꯛꯇꯤ ꯃꯃꯥꯡꯉꯣꯟꯗ ꯇꯧ ꯇꯧꯗꯅ ꯃꯥꯁꯦ ꯄꯩꯁꯥ ꯄꯨꯍꯜꯂꯦ ꯄꯩꯁꯥꯁꯤ ꯍꯧꯖꯤꯛ ꯌꯥꯝ ꯆꯥꯎꯔꯦ ꯆꯥꯎꯔꯀꯥꯟꯗꯗꯤ ꯃꯥꯁꯨ ꯁꯤꯡꯕ ꯉꯝꯗ꯭ꯔꯦ ꯍꯧꯖꯤꯛ ꯃꯥ ꯁꯤꯡꯒꯗꯧꯕ ꯍꯥꯏꯕꯄꯣ ꯁꯤꯡꯒꯠꯂꯛꯑꯦ ꯍꯥꯏꯌꯦ ꯃꯥꯒꯤ ꯅꯨꯄꯤꯒꯤꯔꯣꯝꯗꯒꯤ ꯂꯤꯁꯤꯡ ꯌꯥꯡꯈꯩ ꯂꯧꯋꯦ ꯑꯗꯣ ꯑꯗꯨ ꯁꯤꯡ ꯂꯩ ꯌꯥꯏꯌꯦ ꯃꯥꯅ ꯍꯥꯏꯕ ꯑꯗꯨ ꯇꯣꯛꯈ꯭ꯔꯅꯤꯕ ꯃꯥꯗꯤ ꯈꯪꯗꯦ ꯍꯥꯏꯅ ꯇꯣꯛꯈ꯭ꯔꯅꯦꯕ ꯇꯔꯥ ꯂꯥꯛ ꯇꯔꯥꯃꯨꯛ ꯂꯧꯕꯕ ꯃꯥꯗꯤ ꯈꯪꯗꯦ ꯍꯥꯏꯒꯅꯦꯕ ꯑꯦꯕꯗ ꯑꯉꯥꯡꯅꯅꯥꯍꯨꯠꯄ ꯇꯧꯔꯦ ꯃꯧ ꯖꯒꯣꯏ ꯁꯥꯔꯛꯑꯦ ꯃꯥꯒꯤ ꯄ꯭ꯔꯣꯒꯥ꯭ꯔꯥꯝꯗꯣ ꯀꯌꯥꯃꯨꯛ ꯂꯩꯈ꯭ꯔꯦ ꯌꯦꯡꯉꯣꯅ ꯑꯗꯨ ꯃꯌꯥꯝꯗꯨꯗ ꯊꯥꯗꯔꯤꯕ ꯁꯦꯟ ꯃꯌꯥꯝꯗꯨ ꯀꯗꯥꯏꯗꯗꯒꯤꯅꯣꯕ ꯑꯗꯨꯃ ꯃꯥꯕꯨ ꯀꯔꯤ ꯁꯦꯟꯊꯣꯛꯀꯦꯕ ꯏꯟꯁꯥꯡꯒꯤ ꯑꯣꯏꯕ ꯃꯃꯥꯅꯕꯨ ꯀꯔꯤ ꯁꯦꯟꯊꯣꯛꯀꯦꯕ ꯍꯕꯤꯣ ꯌꯥꯝ ꯐꯠꯇꯕ ꯃꯍꯤꯛ ꯑꯃꯅꯦ ꯃꯆꯥꯅꯨꯄꯥꯁꯤꯁꯨ ꯃꯃꯥ ꯅꯨꯡꯁꯤꯕ ꯁꯨꯡ ꯈꯪ ꯈꯪꯗꯦ ꯑꯁꯤꯐꯥꯎꯁꯨ ꯅꯪꯁꯨ ꯈꯜꯂꯣꯅ ꯑ ꯄꯕꯨꯡꯗꯣ ꯂꯩꯔꯝꯗ꯭ꯔꯗꯤ ꯃꯣꯏꯗꯤ ꯃꯃꯥꯗꯤ ꯅꯍꯥꯟꯅ ꯁꯤꯈ꯭ꯔꯅꯤ ꯊꯋꯥꯏ ꯑꯣꯜꯂ ꯆꯠꯈ꯭ꯔꯗꯕꯅꯤ ꯑꯁꯤꯐꯥꯎꯁꯨ ꯑ ꯄꯧꯕꯨꯡ ꯂꯩꯔꯝꯕꯒꯤ ꯀꯩꯅꯣ ꯇꯧꯔꯏ ꯋꯥꯅꯤ ꯃꯥꯏ ꯃꯥꯏ ꯃꯆꯥꯅꯨꯄꯥꯒꯗꯣ ꯍꯣꯁꯄꯤꯇꯥꯜꯗꯒ ꯂꯥꯛꯏꯕꯗꯣ ꯃꯥ ꯄꯩꯁꯥ ꯄꯨꯊꯣꯛꯀꯅꯤ ꯍꯥꯏꯔꯗꯤ ꯂꯥꯛꯀꯗ꯭ꯔꯥꯕ ꯁꯨꯡꯂꯥꯛ ꯂꯥꯛꯑꯔꯣꯏꯕ ꯃꯃꯥ ꯁꯤ ꯍꯥꯏꯔꯐꯥꯎꯁꯨ ꯂꯥꯛꯑꯔꯣꯏꯕ ꯥꯄꯩꯁꯥ꯫ ꯄꯨꯊꯣꯛꯀꯗꯧꯕ ꯃꯇꯥꯡ ꯑꯣꯏꯔꯗꯤ ꯄꯨꯊꯣꯛ ꯄꯨꯊꯣꯛ ꯫ ꯑꯣꯏꯗꯕ ꯑꯣꯏꯕꯒꯤ ꯂꯥꯛꯄꯩ ꯋꯥꯅꯦꯕ ꯁꯤꯁꯦ꯫ ꯄꯕꯨꯨꯡ ꯅꯅꯦ꯫ ꯌꯦꯗꯅ꯫
ꯃꯥ ꯀꯥꯏ ꯅꯨ ꯆꯠꯀꯤ ꯍꯥꯏꯕ ꯅꯠꯇꯔꯣ ꯂꯩꯔꯕꯣꯁꯤꯗ ꯑꯃꯨꯛ ꯂꯛꯕꯣ ꯂꯩꯕ꯭ꯔꯣ
ꯌꯥꯏꯌꯦ ꯑꯗꯨꯕꯨ ꯄꯩꯁꯥꯁꯨ ꯖꯤꯄꯦꯗ ꯀꯥꯞꯄꯛꯄ ꯌꯥꯕꯅꯤꯅ
ꯍꯣꯏ ꯍꯣꯏ ꯍꯣꯏ ꯍꯣꯏ ꯍꯣꯏ ꯑꯗꯨꯕꯨꯗꯤ
ꯎꯝ ꯎꯝ ꯎꯝ ꯑꯗꯨꯃꯥꯏꯅ ꯇꯧꯔ ꯂꯥꯏꯌꯦꯡ ꯑꯗꯨꯒꯤ ꯃꯣꯏ ꯃꯌꯥꯝꯁꯦ ꯍꯔꯥꯎ ꯍꯔꯥꯎꯗꯅ ꯁꯤ ꯂꯥꯏꯌꯦꯡ ꯁꯪꯗ ꯂꯥꯛꯇꯅ ꯇꯧꯔꯤꯕꯅꯦꯕ ꯅꯠꯇ꯭ꯔꯥ ꯅꯠꯇ꯭ꯔꯗꯤ ꯀꯥꯏꯗ꯫ ꯂꯥꯛꯄꯤꯒꯅꯤꯗ ꯑꯥꯗ ꯂꯥꯛ ꯣ ꯅꯨꯡꯁꯤꯕ ꯑꯝꯇ ꯌꯥꯗ꯭ꯔꯕꯅꯦ ꯃꯉꯣꯟꯗ꯫ ꯅꯨꯡꯁꯤꯕꯤꯕ ꯑꯝꯇ ꯂꯩꯇ꯭ꯔꯕꯅꯤ ꯊꯥꯏꯅ ꯋꯥꯔꯛꯈꯤꯕ ꯃꯌꯥꯝ꯫ ꯍꯥꯏꯗꯤ ꯀꯦꯝꯅꯗ꯭ꯔꯦꯕ ꯂꯣꯏꯅ ꯀꯥꯎꯅꯈ꯭ꯔꯦꯕ꯫
ꯑꯁ ꯈꯪꯗꯔꯦ ꯀꯔꯤ ꯍꯥꯏꯗꯅꯣ ꯒ꯭ꯌꯥꯟ ꯇꯥꯗꯦ ꯃꯣꯏꯅ ꯃꯔꯣꯟ ꯑꯃ ꯇꯜꯂꯦꯕ ꯂꯩꯊꯣꯛꯆꯠ꯫ ꯇꯣꯞꯄꯤꯛ ꯂꯩꯇꯦꯕ ꯑꯩ꯫ ꯁꯨꯡꯆꯠ ꯆꯠꯅꯤꯡꯗꯦꯕ꯫ ꯀꯌꯥꯝ ꯀꯨꯏꯔꯦ ꯅꯪ ꯆꯠꯇꯕ꯫
ꯀꯨꯏꯔꯦꯗꯥꯏ ꯑꯩꯁꯨ ꯀꯨꯏꯔꯦ ꯑꯁꯤ ꯄꯥꯎꯅꯝꯒꯤ ꯑꯉꯥꯡꯅꯍꯨꯠꯄꯗꯣ꯫ ꯑꯗꯨꯗꯣ ꯑꯗꯨ ꯆꯠꯂꯨꯕꯗꯒꯤ ꯆꯠꯂꯝꯈꯤꯔꯣꯏ꯫
ꯊꯥꯏꯅ ꯏꯕꯥꯅꯤ ꯒꯥꯔꯤ ꯃꯆꯥꯗ ꯆꯠꯂꯦꯗꯅ ꯃꯣꯏꯗ ꯅꯨꯡꯗꯥꯡꯗ ꯏꯕꯥꯅꯤ ꯆꯠꯄꯗꯣ ꯑꯗꯨꯗꯩ ꯆꯠꯇ꯭ꯔꯤ꯫
ꯅꯪꯒꯤ ꯀꯧꯃꯟꯗꯅ ꯑꯥ ꯑꯗꯨꯅꯦ ꯍꯥꯏ ꯈꯪꯗ꯭꯭ꯔꯦ ꯃꯣꯏꯁꯤꯁꯨ ꯒ꯭ꯌꯥꯟ ꯇꯥꯔꯗꯦ꯫
ꯏꯌꯥꯝꯕ ꯕꯣꯅꯦꯁꯤꯅ ꯒ꯭ꯌꯥꯟ ꯇꯥꯔꯗꯤ ꯐꯩ ꯁꯨꯡꯇꯥ ꯇꯥꯗꯦ ꯑꯗꯩ ꯃꯃꯥꯁꯤꯅ ꯃꯔꯣꯜ ꯑꯃ ꯌꯥꯔꯦ ꯌꯥꯔꯦ ꯑꯗꯨꯝ ꯌꯨꯗ ꯑꯗꯨꯝ ꯂꯩ ꯑꯗꯨꯝ ꯂꯣꯏꯁꯤꯟꯈꯤꯗꯧꯕ ꯃꯥꯜꯂꯦꯗ ꯃꯤꯑꯣꯏꯕꯒꯤ ꯄꯨꯟꯁꯤꯅꯤ ꯍꯥꯏꯕꯒꯤ ꯋꯥꯅꯠꯇꯦ꯫
ꯑꯁ ꯇꯟꯕ ꯇꯟꯈꯔꯦꯗ ꯃꯣꯏ ꯁꯤꯒꯨꯝꯕ ꯃꯌꯥꯝ ꯎꯕꯗ ꯌꯨ ꯊꯛꯇꯧꯒ ꯇꯜꯂꯦꯕ ꯕꯥꯇ꯫
ꯑꯗꯨ ꯑꯗꯨ ꯅꯁꯦ
ꯉꯔꯥꯡ ꯉꯔꯥꯡ ꯀꯩꯁ ꯃꯅꯥꯥꯡꯛꯇ ꯆꯠꯄꯗꯨꯁꯨ ꯅꯨꯄꯥ ꯉꯥꯎ ꯃꯌꯥꯝ ꯎ ꯄꯦꯜꯂꯦꯕ ꯑꯩꯗꯤ
ꯎꯝ ꯐꯔꯦ ꯐꯔꯦ ꯊꯝꯃꯒꯦ
ꯊꯝꯃꯣ ꯊꯝꯃꯣ ꯑꯩ ꯐꯣꯟ ꯇꯧꯈꯤꯒꯦꯅ ꯑ
ꯎꯝ